ꯍꯦꯜꯂꯣ ꯇꯥꯕ꯭ꯔꯣ
ꯇꯥꯏ
ꯑꯥ ꯇꯥꯔꯦ ꯇꯥꯔꯦ ꯁꯦꯡꯅ ꯐꯖꯅ ꯇꯥꯕ꯭ꯔꯥ
ꯀꯌꯥꯝ ꯐꯖꯒꯦ
ꯍꯣꯏ ꯅꯪꯅ ꯉꯥꯡꯕꯗꯨꯗꯤ ꯈꯤꯇꯪ ꯄꯤꯛꯅ ꯇꯥꯏꯌꯦ ꯑꯣ ꯅꯪꯅ ꯉꯥꯡꯕꯗꯨꯗꯤꯅꯦ ꯑꯃꯨꯛ ꯈꯤꯇꯡ ꯑꯥ ꯈꯤꯇꯪ ꯄꯤꯛꯅ ꯇꯥꯏꯌꯦ
ꯇꯥꯔꯕ꯭ꯔꯣ ꯍꯧꯖꯤꯛ ꯁꯦꯡꯅ
ꯇꯥ ꯍꯧꯖꯤꯛ ꯑꯥ ꯇꯥꯔꯦ ꯇꯥꯔꯦ ꯁꯦꯡꯅ ꯇꯥꯔꯦ ꯀꯩ ꯇꯧꯔꯝꯃꯤꯅꯣ ꯅꯪꯕꯨ
ꯆꯝꯐꯨꯠꯇꯨ ꯐꯨꯠꯂꯝꯃꯦ ꯍꯥꯏꯔꯝꯃꯦꯗꯅ ꯑꯗꯨꯒ ꯑꯩꯁꯦ ꯍꯜꯂꯛꯑꯦ ꯍꯜꯂꯛꯑꯒ ꯆꯝꯐꯨꯠꯇꯨꯁꯨꯅꯦ ꯑꯩꯈꯣꯏꯅꯦ ꯑꯩꯕꯣꯏ ꯀꯩꯅꯣꯁꯤ ꯆꯝꯐꯨꯠ ꯐꯨꯠꯂꯨꯕ ꯀꯣꯜꯁꯤ ꯈꯤꯇꯪ ꯅꯨꯡꯉꯥꯏꯇꯦꯕ ꯑꯗꯨꯅ ꯃꯨꯜꯂꯤꯔ ꯃꯨꯟꯗ꯭ꯔꯤꯔ ꯃꯨꯟꯗ꯭ꯔꯁꯤ ꯈꯪꯗꯦ ꯑꯩꯁꯦ ꯉꯩꯍꯥꯛꯇꯪ ꯐꯅ ꯀꯨꯏꯅ ꯐꯨꯠꯂꯦ ꯆꯝꯐꯨꯠꯇꯨ ꯐꯨꯠ ꯆꯠꯂꯦ ꯑꯗꯩ ꯆꯥꯔꯦ ꯂꯥꯏꯔꯤꯛ ꯉꯥꯛꯇꯪ ꯌꯦꯡꯁꯤꯔꯥ ꯑꯃꯨꯛ ꯐꯝꯃꯦ ꯑꯗꯨꯕꯨꯅꯦ ꯐꯣꯟ ꯌꯦꯡꯉꯒ ꯑꯗꯨꯝ ꯂꯩꯗꯅ ꯄꯥꯍꯧꯗ꯭ꯔꯦ ꯑꯗꯩ ꯉꯍꯥꯛꯇꯪ ꯃꯥꯏ ꯃꯤꯠ ꯇꯥꯊꯣꯛ ꯈꯣꯠꯂꯒ ꯐꯣꯟꯁꯤ ꯌꯦꯡꯕ ꯌꯥꯕ ꯌꯦꯡꯉꯀꯥꯟꯗ ꯅꯪꯅ ꯍꯥꯏꯕ ꯋꯥꯔꯤꯗꯣ ꯁꯥꯟꯅꯔꯦ ꯆꯥꯛ ꯆꯥꯊꯣꯛꯈ꯭ꯔꯦ ꯅꯪ ꯀꯩ ꯃꯊꯦꯜ ꯆꯥꯔꯒꯦ
ꯑꯣ ꯅꯪꯁꯦ ꯍꯧꯖꯤꯛ ꯐꯣꯟꯗ ꯋꯥꯈꯜꯁꯦ ꯈꯔ ꯊꯥꯗꯈ꯭ꯔꯦꯕ ꯅꯪꯒꯤ ꯃꯇꯝ ꯃꯌꯥꯝꯁꯦ ꯑꯣ ꯃꯇꯝ ꯃꯌꯥꯝꯁꯦ ꯑꯗꯣ ꯑꯩꯕꯨꯗꯤ ꯑꯗꯨꯅꯦ ꯉꯁꯤ ꯀꯩꯅꯣ ꯆꯥꯏꯌꯦ ꯆꯝꯊꯣꯡ ꯑꯣꯏꯅ ꯆꯥꯔꯦ ꯑꯗꯨꯢꯗꯨꯒꯅꯦ ꯀꯩꯅꯣ ꯆꯥꯏꯌꯦ ꯑꯩꯅ ꯉꯁꯥꯏ ꯑꯩꯈꯣꯏ ꯏꯃꯥꯟꯅꯕꯤ ꯑꯃꯗ ꯐꯣꯟ ꯋꯥꯔꯤ ꯁꯥꯟꯅꯩꯌꯦꯕ ꯑꯩꯅ ꯁꯨꯝ ꯃꯥꯗꯣ ꯍꯋꯥꯏꯁꯟꯗꯕ ꯀꯨꯏꯔꯦ ꯀꯃꯥꯏꯅ ꯇꯧꯔꯤꯅꯣ ꯈꯣꯠꯂꯤꯅꯣ ꯀꯥꯏꯅ ꯁꯨꯝ ꯍꯪꯅꯕꯒꯤ ꯋꯥꯔꯤꯁꯟꯅꯕ ꯑꯗ ꯑꯁꯦꯡꯕꯩꯗꯤ ꯑꯩꯈꯣꯏꯗꯤ ꯉꯁꯤꯗꯨ ꯑꯥ ꯑꯗꯨꯝ ꯏꯟꯖꯥꯡꯗꯣ ꯁꯦꯕꯣꯠ ꯊꯣꯡꯉꯦꯕ ꯀꯣ ꯑꯗ ꯑꯩꯅ ꯃꯉꯣꯟꯗ ꯊꯔꯣꯏ ꯊꯣꯡꯉꯦꯅ ꯐꯥꯒꯤ ꯇꯧꯕ ꯑꯗꯣ ꯃꯥꯗꯤ ꯊꯥꯖꯔꯝꯗꯧꯔꯥ ꯊꯥꯖ ꯔꯝꯃꯣꯏꯗ꯭ꯔꯕꯨꯗꯤ ꯈꯪꯗꯦ ꯑꯗꯣ ꯑꯩꯅꯕꯨꯗꯤ ꯊꯔꯣꯏ ꯊꯣꯡꯉꯦꯅ ꯐꯥꯒꯤ ꯇꯧꯁꯟꯕꯅꯦ ꯃꯉꯣꯟꯗ
ꯑꯣ ꯑꯣ ꯑꯣ
ꯑꯁꯦꯡꯕꯩꯗꯤ ꯑꯩꯈꯣꯏꯗꯣ ꯁꯦꯕꯣꯠ ꯑꯣꯏꯅ ꯊꯣꯡꯉꯦꯕ
ꯁꯦꯕꯣꯠꯁꯨ ꯑꯗꯨꯝ ꯍꯥꯎꯕꯅꯤꯗ ꯍꯧꯖꯤꯛ ꯃꯇꯝꯒꯤ ꯏꯟꯁꯥꯡꯁꯤꯅꯅꯦ ꯏꯔꯣꯜꯂꯁꯨ ꯑꯗꯨꯝ ꯅꯣꯡꯐꯥꯗꯣꯛ ꯆꯝꯊꯣꯡ ꯊꯣꯡꯉꯁꯨꯅꯦ ꯍꯥꯎꯕꯅꯦꯕ ꯁꯦꯕꯣꯠꯇꯤ ꯑꯩꯁꯨ ꯑꯗꯨꯝ ꯃꯔꯛ ꯃꯔꯛꯇ ꯃꯣꯔꯣꯛ ꯃꯦꯠꯄ ꯑꯃꯒ ꯌꯥꯎꯔꯗꯤ ꯑꯗꯨꯝ ꯍꯦꯟꯅ ꯍꯥꯎꯔꯅꯤꯗ ꯆꯝꯊꯣꯡꯕꯨ ꯊꯣꯡꯉꯗꯤ
ꯍꯣꯏ ꯍꯣꯏ ꯍꯥꯎꯋꯦ ꯁꯦꯕꯣꯠꯇꯣ ꯑꯗꯨꯢꯗꯨꯒ ꯕꯣꯔꯤꯁꯨ ꯍꯥꯞꯄꯦꯕ ꯑꯗꯣ ꯊꯥꯎꯁꯦ ꯈꯤꯇꯪꯗꯤ ꯉꯁꯥꯏ ꯍꯥꯞꯄꯤꯃꯗꯤ ꯇꯧꯕ ꯑꯗꯨꯑꯣꯏꯁꯨ ꯊꯥꯎꯁꯤ ꯌꯥꯝꯒꯤꯗꯕꯒꯤ ꯑꯗꯨꯝ ꯆꯝꯊꯣꯡꯒꯤ ꯇꯥꯏꯞꯇꯗꯤ ꯃꯑꯣꯡꯁꯦ ꯃꯥꯟꯕꯤꯗꯣ ꯇꯧꯔꯦꯕ ꯑꯗꯨꯗꯨꯒ ꯍꯣꯏ ꯑꯗꯨꯒ ꯁꯤꯡ ꯨꯖꯨ ꯑꯣꯢ ꯀꯩ ꯑꯣꯏ ꯈꯔꯃꯠ ꯇꯧꯁꯤꯜꯂꯦ ꯃꯤꯃꯤ ꯀꯪꯂꯥꯁꯦ ꯍꯥꯞꯆꯤꯜꯂꯒ ꯑꯩꯈꯣꯏꯗꯤ ꯃꯤꯃꯤ ꯀꯪꯂꯥ ꯍꯥꯏꯔꯗꯤ ꯂꯣꯏꯖꯔꯦꯗꯅ
ꯂꯣꯏꯖꯔꯦ
ꯑꯗꯨꯏꯗꯨꯅ ꯍꯥꯞꯆꯤꯜꯂꯦ ꯍꯥꯞꯆꯤꯜꯂꯒ ꯆꯥꯔꯦ ꯈꯔ
ꯑꯩꯅꯅꯦ ꯉꯔꯥꯡꯁꯦ ꯈꯣꯡꯗ꯭ꯔꯨꯝꯁꯦ ꯑꯩꯗꯤ ꯑꯃꯨꯛꯁꯨ ꯑꯃꯨꯛ ꯂꯩꯖꯗ꯭ꯔꯤꯕ ꯑꯍꯥꯟꯕꯅꯦ ꯑꯩꯅ ꯏꯁꯥꯅ ꯉꯔꯥꯡ ꯈꯣꯡꯗ꯭ꯔꯨꯝ ꯂꯩꯖꯕꯁꯦ ꯃꯣꯏ ꯈꯣꯡꯗ꯭ꯔꯨꯝ ꯌꯣꯟꯐꯝꯁꯦ ꯆꯠꯂꯅꯦ ꯑꯩꯁꯦ ꯆꯝꯐꯨꯠ ꯃꯄꯣꯠ ꯁꯨꯝ ꯊꯤꯕꯁꯤꯗ ꯈꯣꯡꯗ꯭ꯔꯨꯝꯁꯦ ꯏꯃꯥꯟꯅꯕꯤꯁꯤꯅꯕꯨꯗꯤ ꯍꯥꯏ ꯖꯕꯖꯥꯠꯅꯤ ꯑꯆꯧꯕꯗꯨ ꯂꯩꯒꯅꯣ ꯄꯤꯛꯑꯒ ꯈꯔ ꯁꯥꯡꯕꯗꯣ ꯑꯣꯏꯅ ꯂꯩꯌꯣꯅ ꯍꯥꯏꯕ ꯑꯩꯅ ꯇꯥꯍꯧꯗ꯭ꯔꯕ ꯑꯗꯨꯢ ꯈ꯭ꯋꯥꯏ ꯆꯥꯎꯕ ꯈꯣꯡꯗ꯭ꯔꯨꯝꯗꯣ ꯈꯜꯂ ꯂꯩꯔꯛꯑꯦ ꯑꯗꯨꯅꯦ ꯁꯤ ꯃꯣꯏꯅꯕꯨꯗꯤ ꯍꯥꯏꯔꯦꯀꯣ ꯅꯪ ꯈꯣꯡꯗ꯭ꯔꯨꯝꯗꯣ ꯆꯥꯎꯔꯤꯗꯣ ꯃꯔꯨꯗ ꯂꯣꯏ ꯆꯠꯂꯝꯃꯅꯤ ꯆꯥꯅꯉꯥꯏ ꯑꯃꯧ ꯌꯥꯎꯔꯝꯃꯔꯣꯏ ꯃꯄ꯭ꯔꯥꯡꯒ ꯍꯥꯏ ꯃꯣꯏꯅ ꯍꯥꯏꯕꯗꯨ ꯇꯥꯍꯧꯗ꯭ꯔ ꯃꯤꯗꯨ ꯂꯩꯍꯜꯂꯨꯔ ꯑꯩꯅ ꯈꯣꯡꯗ꯭ꯔꯨꯝꯗꯨ ꯍꯅꯨꯕꯤꯗꯨꯗ ꯈꯥꯏꯁꯨ ꯈꯥꯏꯍꯜꯂꯨꯔꯦꯕꯀꯣ ꯑꯗꯩꯁꯨ ꯀꯩꯗꯧꯋꯦꯒꯦ ꯁꯤꯕꯨꯅ ꯄꯨꯔ ꯂꯥꯛ ꯑꯦ ꯑꯗꯣ ꯉꯁꯤ ꯆꯪꯉꯨꯒꯥꯟ ꯍꯦꯛꯇ ꯃꯔꯨ ꯀꯥꯁꯤꯅ ꯂꯤꯕꯗ ꯂꯣꯏꯔꯝꯃꯦ ꯑꯗꯣ ꯊꯥꯡꯒ ꯆꯪꯒꯤꯗ꯭ꯔꯤꯕ ꯑꯗꯣ ꯑꯗꯨꯝ ꯌꯥꯅ ꯌꯥꯅꯕ ꯑꯩ ꯐꯨꯠꯆꯜꯂꯦ ꯑꯗꯨ ꯈꯣꯡꯗ꯭ꯔꯨꯝꯗꯣ
ꯍꯣꯏꯌꯦ ꯌꯨꯝꯗ ꯂꯩꯕ ꯅꯠꯇꯕꯅꯤꯅ ꯈꯨꯣꯏꯃꯥ ꯍꯣꯏꯗ ꯍꯪꯗꯣꯁꯨ ꯑꯃꯨꯛ ꯌꯥꯗꯕ ꯄꯣꯠꯁꯦ ꯂꯩꯁꯤꯜꯂꯨꯔꯒ ꯂꯩꯗꯕꯁꯨ ꯑꯃꯨꯛ ꯌꯥꯗꯕ ꯑꯩꯈꯣꯏꯁꯦ ꯒ꯭ꯌꯥꯟ ꯃꯦꯟ ꯑꯃ ꯉꯥꯎꯕꯗꯣ ꯑꯗꯣ ꯑꯩꯁꯨ ꯑꯍꯥꯟꯕꯗ ꯀꯃꯥꯏ ꯑꯗꯨꯃꯥꯏꯅ ꯈꯔ ꯇꯧꯔꯝꯃꯦꯕ ꯑꯗꯣ ꯍꯧꯖꯤꯛꯇꯣ ꯁꯨꯝ ꯈꯔ ꯈꯔ ꯂꯩ ꯕꯗꯩꯗꯤ ꯈꯔ ꯍꯩꯔꯛꯑꯦ ꯑꯗꯣ ꯈꯣꯡꯗ꯭ꯔꯨꯝ ꯆꯝꯐꯨꯠꯇꯨ ꯍꯥꯎꯗꯤ ꯍꯥꯎꯕꯅꯦ ꯑꯗꯨꯝ ꯑꯗꯣ ꯆꯝꯐꯨꯠꯁꯤꯗꯩꯅꯦ ꯈꯣꯡꯗ꯭ꯔꯨꯝꯁꯦ ꯉꯥꯟꯕꯗꯣ ꯑꯗꯨ ꯆꯥꯕꯅ ꯍꯦꯟꯅ ꯑꯃꯨꯛꯇꯤ ꯍꯥꯎꯗꯤ ꯍꯥꯎꯕꯅꯦ ꯑꯗꯨꯁꯨ ꯆꯥꯔꯒ ꯌꯦꯡꯉꯣ ꯅꯪꯗꯨ
ꯎꯝ ꯑꯥ
ꯑꯩꯈꯣꯏꯁꯨ ꯈꯣꯡꯗ꯭ꯔꯨꯝ ꯑꯃꯗꯤ ꯂꯩꯌꯦ ꯑꯗꯨ ꯇꯧꯗ꯭ꯔꯤ ꯑꯗꯨꯅꯦ ꯈꯣꯡꯗ꯭ꯔꯨꯝꯁꯦ ꯀꯩꯗꯧꯏ ꯍꯥꯏꯀꯥꯟꯗ ꯅꯍꯥꯟꯁꯦ ꯑꯩꯈꯣꯏ ꯌꯨꯝ ꯆꯠꯂꯨꯏꯌꯦꯕ ꯑꯩꯈꯣꯏ ꯁꯦ ꯈꯣꯡꯗ꯭ꯔꯨꯝ ꯑꯃꯁꯦ ꯂꯩꯍꯧꯕ ꯑꯗꯨꯗꯨꯒ ꯍꯜꯂꯛꯀꯥꯟꯁꯤ ꯗꯅꯦ ꯀꯩꯅꯣ ꯇꯧꯔꯝꯃꯤꯅꯦ ꯍꯥꯏꯕ ꯄꯨꯂꯞ ꯄꯠꯂꯒ ꯈꯣꯡꯗ꯭ꯔꯨꯝꯗꯣ ꯃꯁꯛ ꯈꯪꯗ꯭ꯔꯕ ꯀꯔꯤ ꯀꯔꯤ ꯀꯩꯅꯣ ꯅꯣ ꯍꯥꯏꯕꯁꯦ ꯈꯪꯗ꯭ꯔꯦꯕ ꯑꯩꯁꯦ ꯍꯥꯏꯗꯤ ꯍꯩꯅꯧ ꯑꯣꯏꯔꯤꯕ꯭ꯔꯥ ꯑꯃꯨꯛ ꯈꯟ ꯑꯗꯣ ꯑꯣꯏꯔ
ꯈꯣꯡꯗ꯭ꯔꯣꯝꯒ ꯍꯩꯅꯧꯒꯁꯦ ꯉꯥꯛꯇꯪ ꯒ꯭ꯌꯥꯟ ꯃꯥꯡ ꯉꯨꯔꯕ
ꯍꯣꯏ ꯄꯠ ꯄꯨꯂꯞ ꯄꯠꯁꯤꯜꯂꯝꯕꯗꯣ ꯑꯗꯨꯒꯤ ꯈꯪꯗꯕꯩ
ꯑꯩꯁꯨ ꯄꯠꯆꯤꯟꯈ꯭ꯔꯅꯦꯅ ꯍꯦꯛꯇ ꯆꯝꯐꯨꯠꯁꯦ ꯉꯁꯥꯏ ꯄ꯭ꯔ ꯄ꯭ꯔꯞ ꯐꯨꯠꯇꯣꯛꯑꯕꯅꯦ ꯍꯋꯥꯏ ꯆꯝꯐꯨꯠ ꯐꯨꯠꯅꯕ ꯍꯋꯥꯏ ꯑꯃꯝꯃꯒ ꯑꯗꯩ ꯗꯁꯀꯨꯁꯀ ꯇꯧꯔꯒ ꯑꯩꯅ ꯂꯩꯔꯛꯄꯅꯦꯕ ꯗꯁꯀꯨꯁꯁꯤꯕꯨꯗꯤ ꯈꯔ ꯀꯨꯏꯅ ꯊꯝꯃꯁꯨ ꯀꯩꯁꯨ ꯀꯥꯏꯔꯣꯏꯅꯀꯣ ꯈꯔ ꯂꯩꯔ ꯐꯨꯠꯀꯦꯅ ꯈꯣꯡꯗ꯭ꯔꯨꯝꯒꯤ ꯁꯦꯛꯁꯟꯁꯦ ꯍꯥꯟꯅ ꯂꯣꯏꯁꯤꯟꯈꯤꯒꯦ
ꯑꯣ ꯍꯣ ꯍꯣꯏ ꯇꯧꯁꯜꯂꯨ ꯇꯧꯁꯜꯂꯨ ꯈꯣꯡꯗ꯭ꯔꯨꯒꯤ ꯍꯣ ꯍꯣꯢ ꯈꯣꯡꯗ꯭ꯔꯨꯝꯒꯤ ꯁꯔꯨꯛ ꯄꯩꯁꯥ ꯇꯧꯊꯣꯛꯑꯣ ꯑꯗꯣ ꯀꯩꯅꯣ ꯈꯣꯡꯗ꯭ꯔꯨꯝꯗꯣ ꯊꯣꯡꯕꯁꯨ ꯍꯥꯎꯗꯥꯏ ꯑꯦ ꯑꯣ ꯈꯣꯡꯗ꯭ꯔꯨꯝ ꯏꯍꯦ ꯏꯍꯦ ꯏꯍꯦ ꯑꯩꯅ ꯈꯜꯂꯤꯁꯤꯅꯅꯦ ꯅꯪꯅ ꯈꯣꯡꯗ꯭ꯔꯨꯝ ꯍꯥꯏꯕꯗꯨꯗ ꯋꯥ ꯃꯤꯠꯁꯤꯗ ꯎꯔꯤꯁꯤ ꯗꯁꯀꯨꯁꯅꯦꯕ ꯑꯩꯅ ꯎꯔꯤꯁꯤ ꯑꯗꯨ ꯑꯗꯨꯏꯗꯨꯒꯤꯅꯦ ꯑꯩꯅ ꯍꯥꯏꯔꯤꯁꯦ
ꯑꯗꯨꯗꯤ ꯑꯩ ꯑꯩꯅ ꯈꯜꯂꯤ ꯀꯩꯅꯣ ꯈꯣꯡꯗ꯭ꯔꯨꯝꯒ ꯍꯩꯅꯧꯒꯁꯦ ꯀꯃꯥꯏ ꯃꯥꯟꯅꯗꯣꯢꯅꯣ ꯅꯪ
ꯍꯣꯏꯌꯦ ꯑꯩꯅ ꯃꯤꯠꯇ ꯎꯔꯤꯁꯦ ꯈꯣꯡꯗ꯭ꯔ ꯑꯩꯅ ꯍꯧꯖꯤꯛ ꯑꯩꯈꯣꯏꯗ ꯂꯩ ꯍꯥꯏꯁꯤ ꯁꯤꯁꯨꯅꯦ ꯙꯁꯀꯨꯁꯁꯤꯅꯦꯕ ꯑꯗꯣ ꯑꯁꯦꯡꯕꯩꯗꯤ ꯑꯣ ꯅꯪꯅ ꯈꯣꯡꯗ꯭ꯔꯨꯝ ꯍꯥꯏꯕꯗ ꯑꯩꯅ ꯃꯤꯠꯁꯤꯗ ꯈꯣꯡꯗ꯭ꯔꯨꯝ ꯑꯣꯏꯅ ꯁꯨꯝ ꯇꯦꯀꯣꯗꯁ ꯀꯨꯁꯇꯨ ꯑꯣꯏꯅ ꯁꯨꯝ ꯎꯔꯕ ꯑꯗꯨ ꯑꯗꯨꯏꯅꯦ ꯍꯥꯏꯕ ꯉꯥꯎꯔꯨꯔꯦ ꯉꯥꯢꯍꯥꯛꯁꯦ ꯑꯗꯨ ꯅꯪ ꯑꯁ ꯈꯪꯗꯦꯅꯦ ꯀꯔꯤ ꯈꯥ ꯑꯦ ꯀꯩꯅꯣ ꯇꯧꯕ꯭ꯔꯣ ꯅꯣꯏꯒꯤ ꯑꯦꯛꯖꯥꯝꯅ ꯗꯦꯠ ꯀꯌꯥꯗꯩꯅꯦꯕ
ꯑꯈꯣꯏ ꯇꯥꯡ ꯇꯔꯦꯇꯩꯅꯦ ꯍꯥꯏꯕ ꯁꯨꯝ ꯅꯛꯁꯤꯜꯂꯑꯦ ꯇꯟꯕ ꯅ ꯉꯥꯎꯔꯛꯑꯦ ꯑꯗꯣ ꯑꯦꯛꯖꯥꯝꯗꯤ ꯍꯧꯗ꯭ꯔꯤꯄ ꯂꯣꯏꯕꯩ ꯃꯤꯀꯨꯞꯇꯨ ꯉꯥꯏ ꯉꯝꯗ꯭ꯔꯦ
ꯎꯝ ꯍꯣꯏ ꯂꯣꯏꯍꯟꯅꯤꯡꯕꯅ ꯑꯗꯩꯗꯤ ꯑꯦꯛꯖꯥꯝꯅꯦ ꯅꯠ ꯊꯥꯏꯅ ꯊꯥ ꯑꯃ ꯍꯦꯛ ꯊꯥꯖꯤꯜꯂꯦ ꯇꯧꯔꯤꯕ ꯁꯠ ꯁꯠ ꯇꯧꯔꯒ ꯀꯣꯛ ꯂꯣꯏꯁꯤ ꯁꯟꯈ꯭ꯔꯗꯤ ꯐꯩꯗꯅ ꯃꯔꯛꯇꯅꯦ ꯒꯦꯞ ꯂꯩꯕꯁꯤ ꯂꯥꯏꯔꯤꯛ ꯄꯥꯕꯩ ꯍꯥꯏꯔꯒꯗꯤ ꯐꯕꯨꯗꯤ ꯐꯕ ꯑꯗꯣ ꯈꯔ ꯂꯥꯏꯛ ꯑꯩꯗꯤ ꯃꯔꯛꯇ ꯀꯦꯞ ꯂꯩꯕꯁꯨ ꯑꯗꯨꯝ ꯄꯥꯗꯦꯕ ꯍꯣꯏ ꯂꯥꯏꯊꯣꯛꯑꯦꯕ ꯆꯥꯕꯗꯣ ꯑꯣꯏꯅ ꯆꯠꯄꯅꯦꯕ ꯑꯦꯛꯖꯥꯝ ꯃꯅꯨꯡꯗ ꯆꯥꯗꯣꯏ ꯃꯌꯥꯝꯗꯣ ꯇ ꯈꯜꯂꯣ
ꯆꯥꯅꯤꯡꯕꯅꯦ ꯈꯪꯗꯦ ꯑꯦꯛꯖꯥꯝꯅꯦꯒ ꯍꯥꯏꯐꯦ ꯄꯪ ꯆꯥꯗ ꯆꯥꯅꯤꯡꯉꯦ ꯍꯧꯖꯤꯛꯁꯨꯅꯦ ꯆꯥꯛ ꯄꯤꯗ꯭ꯔꯦ ꯍꯥꯏꯕꯩ ꯃꯇꯤꯛ ꯊꯣꯛꯄꯅꯦ ꯈꯪꯗꯦ ꯉꯥꯏꯍꯥꯛ ꯁꯪꯕꯗ ꯀꯩꯅꯣꯝ ꯆꯥꯍꯧꯅꯤꯉꯥꯏ ꯑꯗꯨꯝ ꯈꯟꯕꯗꯣ ꯈꯟꯕ꯭ꯔꯥ ꯆꯞ ꯃꯥꯟꯅꯕꯗꯣ ꯈꯟꯕ꯭ꯔꯥ ꯑꯌꯨꯛꯀꯤ ꯅꯨꯃꯤꯗꯥꯡꯒꯤ ꯆꯥꯛ ꯑꯃꯈꯛ ꯄꯤꯔꯛꯇꯕꯩ ꯍꯦꯛꯇ ꯄꯨꯡꯆꯥꯥ ꯆꯥꯖꯤꯟꯕꯤꯗꯨ ꯇꯧꯔꯦ ꯍꯥꯏꯕ ꯆꯤꯟꯖꯤ ꯀꯃꯥꯏꯅ ꯉꯥꯡꯅꯗꯣꯏꯅꯣ ꯈꯪꯗ꯭ꯔꯦ ꯊꯤꯕꯣꯡꯁꯦ ꯂꯥꯎꯈꯤꯕꯅ ꯂꯥꯎꯒꯤꯈꯤꯕꯅ ꯃꯤ ꯁꯤꯗ ꯑꯎꯕ ꯑꯝꯇ ꯎ ꯎ ꯌꯥꯗꯦ ꯁꯕꯥꯟꯅꯒ ꯐꯖꯕꯅꯦ ꯆꯥꯖꯤꯟꯗꯣꯒꯤꯗ ꯅꯣꯏꯗꯧꯅ ꯈꯔ ꯀꯪꯉꯗꯤ ꯐꯕ
ꯆꯥꯏ ꯌꯥ ꯍꯥꯏꯗꯣ ꯏꯕꯦꯝꯃ ꯐꯩ ꯑꯩꯅ ꯍꯧꯖꯤꯛ ꯈꯔ ꯅꯣꯏꯅꯤꯡꯕ ꯅꯣꯏꯌꯣ ꯌꯥꯗꯕꯒꯤ ꯍꯧꯖꯤꯛ ꯆꯥꯔꯤꯈꯩꯁꯦ ꯀ꯭ꯋꯥꯏ ꯄꯥꯏ ꯊꯝꯃꯤꯅꯣ ꯍꯥꯏꯁꯦ ꯈꯪꯗꯦ ꯍꯣꯏ ꯍꯌꯦꯡ ꯍꯤꯔꯣꯗꯧꯁꯦ ꯑꯥ ꯀꯔꯤ ꯆꯩꯔꯥꯎꯕꯒ ꯂꯥꯛ ꯄꯗꯣ ꯑꯗꯨ ꯑꯗꯨꯒꯥꯟ ꯑꯝꯇ ꯀꯣꯟꯅꯁꯤꯁꯦ ꯑꯗꯨꯑꯣꯏꯗꯤ ꯈꯔ ꯐꯩ ꯍꯥꯏꯗ꯭ꯔꯣ ꯑꯗꯨꯃꯥꯏꯅ
ꯑꯁ ꯆꯍꯤ ꯍꯥꯏꯕꯗꯤ ꯍꯥꯏꯅꯩꯌꯦ ꯆꯍꯤ ꯐꯅ ꯅ ꯌꯥꯝꯃꯦꯑꯦꯀꯣ ꯑꯩꯅ ꯆꯩꯔꯥꯎꯕꯗꯅꯦ ꯃꯤ ꯑꯄꯥꯕ ꯈꯜꯂ ꯈꯜꯂ ꯀꯣꯟꯅꯔꯛꯏꯁꯦ ꯕꯦꯝꯃ ꯁꯨ ꯍꯟ ꯍꯟꯗꯗꯦ ꯃꯣꯏꯁꯨ ꯁꯨꯛꯅꯣ ꯅꯣꯏ ꯈꯠꯇꯦ
ꯈꯪꯗꯦ ꯑꯗꯣ ꯑꯩꯗꯤ ꯆꯥꯡꯁꯦ ꯑꯗꯨꯝ ꯐꯅꯌꯥꯝ ꯆꯥꯔꯕꯩ ꯇꯥꯏꯞꯇ ꯇꯧꯕꯅꯦ ꯍꯥꯏꯕ ꯑꯗꯣ ꯁꯨꯝ ꯍꯣꯁꯇꯦꯜꯗ ꯂꯩꯕꯁꯤꯗꯁꯨ ꯑꯗꯨꯝ ꯃꯤ ꯑꯃꯅꯤ ꯄꯨꯖꯤꯟ ꯄꯨꯖꯤꯟꯅꯔꯒ ꯑꯗꯨꯝ ꯄꯪꯆꯥ ꯆꯥꯕ ꯄꯪꯍꯥꯎꯗ ꯍꯥꯎꯕꯒꯤ ꯃꯑꯣꯡ ꯑꯝ ꯇꯧꯗ꯭ꯔꯣꯅꯦ ꯑꯗꯨꯢ ꯐꯅꯌꯥꯝꯗꯤ ꯆꯥꯕꯅꯦꯕ ꯑꯗꯣ ꯑꯁ ꯈꯪꯗꯦꯅꯦ ꯍꯟꯗꯛ ꯇꯤ ꯈꯔ ꯅꯣꯢꯈꯠꯄ ꯌꯥꯕ꯭ꯔꯥ ꯌꯦꯡꯉꯒꯦ ꯑꯩ
ꯅꯣꯏꯁꯤꯅ ꯑꯃꯨꯛ ꯅꯣꯏꯅꯕ ꯍꯣꯠꯅꯖꯕꯗ ꯋꯥꯖꯕꯁꯦ ꯍꯦꯛꯇ ꯄꯨꯟꯁꯤꯁꯤ ꯅꯣꯏꯔꯒꯗꯤ ꯁꯤꯗꯅꯦꯕ ꯅꯣꯏ ꯈꯜꯂꯤꯁꯤꯅ ꯑꯈꯣꯏꯁꯤꯅ ꯄꯨꯟꯁꯤꯁꯤꯗ ꯑꯃꯨꯛꯇꯪ ꯀꯪꯉꯒꯗꯤ ꯈꯤꯇꯪꯗꯁꯨ ꯄꯥꯗꯔꯒꯗꯤ ꯁꯤꯅꯦ ꯌꯥꯝꯅꯃꯛ ꯅꯠꯇ꯭ꯔꯁꯨ ꯈꯔꯇꯪ ꯑꯣꯏꯔꯁꯨ ꯁꯤꯅꯦꯕ ꯈꯟꯖꯩꯁꯤꯅ ꯑꯗꯣ ꯈꯪꯗꯦ ꯑꯩꯒꯤ ꯋꯥꯈꯜꯅꯔꯗꯤ ꯈꯪꯗꯦ ꯁꯨꯝ ꯍꯣꯏ ꯍꯣꯁꯇꯦꯜꯗ ꯁꯨꯃꯥꯏꯅ ꯏꯁꯥꯅ ꯊꯣꯡꯖꯕ ꯆꯝꯊꯣꯡ ꯀꯥꯡꯁꯣꯏꯒꯨꯝꯕꯁꯦ ꯁꯤꯅ ꯍꯥꯎꯕꯁꯤ ꯌꯨꯝꯗꯩꯈꯣꯛ ꯍꯦꯟꯕꯩ ꯇꯥꯏꯞ ꯇꯧꯋꯦ ꯍꯥꯏꯕ ꯀꯩꯝꯇ
ꯑꯁ ꯍꯣꯏ ꯏꯁꯥꯅꯒ ꯈꯔ ꯊꯣꯡꯖꯔꯦ ꯄꯨꯛꯅꯤꯡ ꯇꯥꯅꯒ ꯆꯥꯖꯕꯗꯣ ꯑꯗꯣ ꯑꯩꯖꯨꯅꯦ ꯌꯨꯝꯗ ꯊꯣ ꯑꯩꯅ ꯅꯍꯥꯟ ꯅꯣꯡꯃꯁꯤꯗꯁꯨ ꯑꯃ ꯀꯩꯅꯣ ꯊꯣꯡꯉꯦꯕ ꯎꯝ ꯀꯔꯤ ꯔꯥꯁꯃꯥꯗꯣ ꯊꯣꯡꯉꯦꯕ ꯑꯩꯁꯦ ꯑꯃꯨꯎ ꯊꯣꯡꯉꯛꯇ꯭ꯔꯤꯕ ꯑ ꯑꯃꯨꯎ ꯊꯣꯡꯖ ꯇ꯭ꯔꯤꯕꯅꯦꯕ ꯑꯗꯣ ꯑꯩꯒꯤ ꯑꯩꯒ ꯂꯩꯃꯤꯟꯅꯕ ꯏꯃꯥꯟꯅꯕꯤꯗꯣ ꯑꯗꯨꯅ ꯃꯥꯅ ꯍꯥꯏꯕ ꯁꯨꯃꯥꯏꯅ ꯅꯝꯈꯥꯏꯔꯒ ꯊꯣꯡ ꯊꯣꯡꯕꯗꯣ ꯌꯥꯝ ꯍꯥꯎꯕꯅꯦ ꯀꯥꯝꯍꯜꯂꯒ ꯍꯥꯏꯗꯤ ꯊꯣꯡꯁꯦ ꯄꯣꯁꯦꯅ ꯍꯥꯏꯕꯁꯤꯗ ꯑꯩꯅ ꯑꯩꯒ ꯊꯣꯡꯉꯒ ꯌꯦꯡꯒꯦ ꯍꯥꯏꯗꯤ ꯑꯃꯨꯛ ꯊꯣꯡꯗ꯭ꯔꯤꯕꯅꯤꯅ ꯁꯨꯝ ꯇꯧꯗꯣ ꯌꯦꯡꯒꯦꯗꯅꯦ ꯇꯧꯕ ꯀꯥꯟꯁꯤ ꯁꯤꯔꯥꯟꯁꯤꯗ ꯊꯣꯡꯉꯦ ꯊꯣꯡꯕ ꯀꯥꯟꯁꯤꯗ ꯍꯥꯎꯗꯣꯛꯈ꯭ꯔꯦꯅꯦ ꯏꯁ ꯑꯗꯨꯗꯤ ꯍꯥꯎꯋꯦꯕ ꯑꯩꯅ ꯍꯥꯏꯗꯤ ꯁꯨꯝ ꯍꯥꯎꯋꯦ ꯈꯪꯕꯗꯣ ꯑꯩꯅ ꯑꯁ ꯌꯨꯝꯗ ꯊꯣꯡ ꯊꯣꯡꯉ ꯆꯥꯗꯕ ꯏꯟꯁꯥꯡꯐꯣ ꯁꯥꯏꯗ ꯊꯣꯡꯉ ꯆꯥꯔ ꯍꯥꯎꯋꯦꯅ ꯈꯜꯂꯤꯅꯦ
ꯌꯨꯝꯗ ꯊꯣꯡꯕꯁꯤꯅꯅꯦ ꯍꯥꯏꯗꯤ ꯍꯥꯎꯕꯨꯗꯤ ꯍꯥꯎꯔꯤꯅꯦ ꯑꯗꯨꯏꯁꯨ ꯈꯪꯗꯦ ꯃꯒꯨꯟꯁꯦ ꯁ꯭ꯋꯥꯏꯗ ꯏꯇꯣꯝꯗ ꯈꯜ ꯈꯤꯇꯪꯒ ꯊꯣꯡꯖꯔ ꯆꯥꯕꯁꯦ ꯁꯤꯅ ꯃꯒꯨꯟ ꯌꯥꯝ ꯂꯩꯕꯩ ꯇꯥꯏꯞꯇ ꯃꯍꯥꯎ ꯍꯦꯟꯕꯩ ꯇꯥꯏꯞ ꯍꯥꯎꯕꯗꯣ ꯌꯨꯝꯗꯒꯤ ꯀꯩꯒꯤꯅꯣ ꯈꯪꯗꯦ ꯍꯥꯏꯕ ꯃꯣꯔꯣꯛꯇ ꯃꯦꯠꯂꯁꯨ ꯁꯤꯗ ꯃꯦꯠꯄꯁꯤ ꯁꯤꯗ ꯍꯦꯟꯅ ꯍꯥꯎꯒꯨꯝ ꯏꯃꯥꯟꯅꯕꯤ ꯃꯌꯥꯝꯒ ꯁꯨꯝ ꯆꯥꯕꯒꯤꯀꯣ ꯑꯥ ꯈꯪꯗꯦ ꯁꯤꯗꯅ ꯍꯦꯟꯅ ꯍꯥꯎꯕꯩ ꯇꯥꯏꯞꯇ ꯈꯜꯂꯦ ꯑꯩ ꯋꯥꯈꯜꯁꯦ ꯄꯪꯍꯥꯎꯗ ꯍꯥꯎꯕꯩ ꯇꯥꯏꯞꯇꯀꯣ ꯃꯤ ꯄꯨꯖꯤ ꯄꯨꯖꯤꯅꯔꯒ
ꯑꯗꯩꯗꯤ ꯏꯊꯟꯇ ꯆꯥꯕ ꯑꯗꯩꯗꯤ ꯍꯥꯏꯗꯤ ꯁꯨꯝ ꯀꯩꯅꯣ ꯇꯧꯕꯁꯦ ꯇꯟꯕꯅꯦ ꯍꯥꯏꯕ ꯍꯥꯏꯗꯤ ꯁꯨꯝ ꯌꯥꯎ ꯈꯪꯗꯦ ꯑꯥꯎ ꯑꯗꯩ ꯑꯍꯥꯎꯕ ꯑꯃ ꯊꯣꯡꯅꯤꯡꯉꯁꯨ ꯊꯣꯡꯅꯤꯡꯗꯕꯤ ꯆꯥꯅꯤꯡꯗꯕꯤ ꯇꯧꯕꯗꯣ ꯑꯗꯣ ꯏꯃꯥꯟꯅꯕꯤ ꯑꯃꯇ ꯑꯣꯏꯔꯁꯨ ꯏꯕꯥꯅꯤ ꯄꯨꯟꯁꯤꯟꯃꯤꯟꯅꯔꯒ ꯍꯧ ꯍꯥ ꯇꯧꯔꯒ ꯀꯣꯛ ꯊꯣꯛꯃꯤꯟꯅꯈ꯭ꯔꯗꯤ ꯈꯪꯗꯦ ꯍꯥꯎꯕꯗ ꯂꯣꯏꯔꯦ ꯃꯤ ꯎꯗ꯭ꯔꯦ ꯃꯤ ꯑꯃ ꯌꯥꯎꯒ꯭ꯔꯗꯤ ꯃꯤ ꯎꯗ꯭ꯔꯦ ꯑꯥꯎ ꯐꯪꯒ꯭ꯔꯗꯤ ꯃꯤ ꯎꯗ꯭ꯔꯦꯕ
ꯅꯝꯒ꯭ꯔꯗꯤ ꯂꯣꯏꯔꯦ ꯒꯤꯠ ꯒꯤꯠ ꯒꯤꯠ ꯁꯪꯁꯥꯔ ꯑꯃꯅꯤ ꯑꯗꯨ ꯐꯔꯕꯅꯤ ꯅꯣꯏꯀꯣ ꯆꯥꯔꯁꯨ ꯅꯣꯏ ꯈꯇ꯭ꯔꯤꯗꯣ ꯌꯥꯝ ꯊꯤꯅ ꯐꯕ ꯑꯩꯈꯣꯏ ꯂꯥꯏꯄꯣꯛꯀꯨꯝꯕꯅꯦꯅ ꯈꯟꯖꯩꯀꯣ ꯑꯩꯅꯗꯤ ꯑꯗꯨ ꯌꯥꯝ ꯊꯤꯅ ꯐꯔꯕꯅꯤ ꯂꯥꯏꯄꯣꯛꯅꯦ ꯅꯥꯗꯥꯎ ꯌꯥꯝ ꯌꯥꯔꯕꯅꯤꯅ ꯈꯜꯂꯦꯕꯦꯝ ꯅꯥꯄꯣꯛ ꯐꯔꯕꯅꯦꯅ ꯑꯗꯣ
ꯗꯣ ꯀꯩꯁꯨ ꯈꯜꯂꯨꯅꯨ ꯈꯔꯥ ꯂꯩꯔꯒ ꯃꯥꯏꯅ
ꯎꯝ ꯍꯟꯗꯔꯅꯤ ꯌꯥꯔꯦ ꯌꯥꯔꯦ ꯁꯨꯝ ꯏꯁꯥ ꯌꯥꯡꯅꯕ ꯆꯠꯂꯤꯕ ꯍꯥꯏꯗꯨꯅꯦ ꯑꯗꯨꯅ ꯍꯦꯛꯇ ꯑꯩꯁꯦ ꯀꯪꯗꯒꯗꯕ ꯋꯥꯋꯀꯤꯡ ꯈꯨꯆꯠ ꯅꯠꯇꯦ
ꯑꯗꯣ ꯅꯪꯖꯦ ꯁꯨꯃꯥꯏꯅ ꯇꯧꯕ ꯑꯣꯏꯕꯩꯅꯦ ꯑꯗꯨꯝ ꯆꯥꯕꯒ ꯃꯤ ꯍꯛꯆꯥꯡ ꯏꯐꯗ ꯐꯔꯒ ꯃꯆꯤ ꯑꯗꯨꯝ ꯀꯥꯔꯒ ꯂꯩꯕꯗ
ꯌꯥꯔꯦ ꯌꯥꯔꯦ ꯃꯆꯤꯒ ꯀꯥꯅꯤꯡꯗ꯭ꯔꯦ ꯀꯥꯔꯝ ꯇꯧꯔ ꯂꯥꯏꯁꯤꯅ ꯑꯩꯉꯣꯟꯗ ꯃꯆꯤ ꯀꯥꯕꯤ ꯑꯣꯏꯍꯜꯂꯝꯃꯤꯗꯣ ꯈꯪꯗꯦ
ꯍꯣꯏ ꯑꯩꯅ ꯇꯤꯟ ꯄꯛꯑꯕ꯭ꯔꯥ ꯈꯪꯗꯦ ꯇꯧꯔꯤꯁꯤ ꯒ꯭ꯌꯥꯟ ꯒ ꯇꯥꯗꯦ
ꯑꯁꯦꯡꯕ
ꯍꯣꯏ ꯍꯣꯏ ꯑꯗꯨꯗꯤ ꯊꯝꯃꯒꯦ ꯑꯩꯁꯨ ꯑꯗꯨꯒ ꯍꯣꯔꯦꯟ ꯍꯣꯏ ꯍꯣꯏ ꯅꯪꯁꯨ ꯄꯣꯊꯥꯔꯣ
ꯍꯣ ꯍꯣ ꯐꯔꯦ ꯐꯔꯦ ꯊꯝ